ꯂꯩ ꯑ ꯀꯩꯗꯧꯔꯤꯒꯦ
ꯍꯂꯣ ꯍꯜꯂꯣ ꯍꯜꯂꯣ ꯍꯜꯂꯣ
ꯍꯜꯂꯣ
ꯌꯣꯁ
ꯎꯃ ꯑ ꯇꯕꯣ
ꯍꯂꯣ ꯇꯥꯕ꯭ꯔꯣ ꯇꯥꯏꯌꯦ ꯀꯔ ꯅꯪ ꯑꯩ ꯉꯥꯡꯕ ꯈꯨꯝꯗꯦ ꯅ ꯐꯣꯟ ꯆꯥꯛ ꯆꯥꯁꯦ ꯑꯩ ꯍꯥꯏꯕ ꯅꯪ ꯈꯨꯝꯗꯦꯅ
ꯊꯥꯎ ꯎꯨꯝꯃꯤꯗ ꯅꯪ ꯇꯥꯗꯕꯒꯤꯅꯤꯗ ꯌꯥꯔꯦꯍꯦ
ꯅꯥꯟ ꯆꯠꯗꯦ
ꯀꯩꯗꯧꯔꯤꯅꯣ ꯅꯪꯕꯣ
ꯐꯣꯟꯣꯟ ꯇ ꯃꯃꯤ ꯀ ꯆꯀ ꯂꯃ
ꯆꯥꯛ ꯂꯥꯛꯑ ꯑꯃꯒ ꯀꯔꯤ ꯆꯥꯒꯦ ꯍꯥꯏꯅ
ꯆꯥꯛ ꯆꯥꯗ꯭ꯔꯗꯤ ꯀꯔꯤ ꯆꯥꯒꯅꯤ ꯑꯩꯈꯣꯏꯗꯤ ꯆꯥꯛꯂꯤ ꯃꯤꯅꯤꯅ
ꯆ ꯅꯠꯇ꯭ꯔꯁꯨ ꯆꯥꯕ ꯆꯥꯅꯤꯡꯉ ꯆꯠꯄꯣ ꯌꯦ ꯂꯩꯅ
ꯄꯩꯁꯥ ꯂꯩꯇꯕꯗꯣ ꯊꯥꯔꯛꯑꯣ ꯆꯥꯕꯤꯔꯒꯦ ꯅꯪ ꯄꯩꯁꯥ ꯂꯩꯔꯗꯤ ꯊꯥꯔꯛꯈ꯭ꯔꯣ
ꯑꯦ ꯄꯩꯁꯥ ꯌꯥꯝ ꯇꯥꯜꯂꯒ ꯀꯩꯅꯣ
ꯌꯥꯝ ꯇꯥꯟꯗꯦ ꯅꯪ ꯄꯩꯁꯥ ꯌꯥꯝ ꯂꯩ ꯍꯥꯏ ꯇꯥꯔꯛꯑꯣ
ꯄꯩꯁꯥꯗꯤ ꯌꯥꯝ ꯂꯩꯌꯦ
ꯑꯣꯐ ꯊꯔꯛꯑꯣꯅꯗꯣ
ꯄꯩꯁꯥꯗꯤ ꯌꯥꯝ ꯂꯩꯏꯅꯦ ꯀꯩꯅꯣ
ꯐꯔꯣ ꯑꯣ ꯀꯣ ꯍꯥꯎꯁꯤ ꯎꯝ ꯊ ꯍꯥ
ꯅꯪ ꯄꯩꯁꯥ
ꯀꯩꯁꯜ ꯍꯥꯏꯁꯦ ꯊꯥꯔꯛꯑꯣ ꯆꯥ ꯊꯛꯅꯅꯕꯔꯕ
ꯆꯞ ꯆꯥꯕ ꯃꯤꯁꯤꯡꯗꯤ ꯄꯩꯁꯥꯗꯔ ꯎꯝ
ꯀꯗꯧꯔꯤꯅꯣ ꯅꯪꯒ
ꯑꯁ ꯑꯩꯈꯣꯏꯗꯤ ꯊꯕꯛ ꯉꯇꯅꯤꯗ
ꯔꯈꯕ ꯀꯒꯣ
ꯍꯤꯡꯅꯤꯉꯥꯏꯒꯤ ꯊꯕꯛ ꯈꯛꯇꯅꯤ
ꯍꯤꯡꯕꯒꯗꯣ ꯁꯤ ꯍꯤꯡꯕꯒꯤ ꯊꯕꯛ ꯑꯃꯅꯦ ꯍꯥꯏꯕꯗꯨꯔ ꯑ ꯑ ꯑ ꯍꯣꯏ ꯊꯕꯛ ꯁꯨꯗ꯭ꯔꯗꯤ ꯑꯩꯈꯣꯏ ꯂꯥꯏꯔꯕꯗꯤ ꯍꯤꯡꯕ ꯌꯥꯗꯦ
ꯍꯅ
ꯎꯝ
ꯑꯗꯨꯅ ꯈ꯭ꯋꯥꯏꯗꯤ ꯊꯕꯥꯛꯅꯤ
ꯊꯕꯛ ꯇꯧꯒꯗꯕꯅꯦ
ꯊꯕꯅ ꯅꯪ ꯀꯨꯔꯤ ꯊꯕꯛꯁꯨ ꯎꯝ ꯁꯝꯄꯥꯛꯄ ꯂꯩꯕꯅ
ꯎꯝ ꯄꯥꯏꯅ
ꯃꯥꯗ
ꯌꯥꯝ ꯌꯥꯝꯅ ꯐꯥꯏꯅꯦ ꯑꯗꯨꯗꯤ
ꯅꯪꯁꯦ ꯌꯥꯝ ꯑꯍꯟ ꯑꯣꯏꯕ꯭ꯔꯥ ꯑꯍꯟꯒꯤ ꯑꯃꯨ ꯍ ꯌꯥꯝ ꯃꯥꯂ
ꯍꯣꯏꯗ ꯑꯩꯈꯣꯏꯗꯤ ꯑꯍꯟ ꯑꯣꯏꯒꯦꯗ
ꯄꯤꯁꯤꯔꯔꯕ꯭ꯔꯣ
ꯅꯨꯔꯤꯁ ꯀꯣ
ꯎꯝ ꯅꯪ ꯐꯤ ꯆꯤ ꯇꯑꯣ ꯃꯥꯂꯦ ꯅꯪ ꯅꯪꯅꯈꯣꯟ ꯋꯥ
ꯑꯥ
ꯄꯈꯥꯟꯗꯁ
ꯀꯣ ꯑꯔꯦꯗꯥꯁ ꯄꯈꯥꯡ ꯄꯤꯌꯣꯔ ꯄꯣꯈꯥꯡꯅꯤꯅꯦꯦꯛꯒꯥꯏꯅ
ꯀꯝ ꯇꯑ ꯀꯝ ꯊ
ꯁꯤꯁꯦ ꯀꯣ ꯎꯝ ꯎ
ꯍꯥꯎꯍꯦ ꯐꯣꯏ ꯍꯥꯎꯍꯦ ꯑꯩꯅ ꯆꯥꯕ ꯏꯟꯁꯥꯡꯁꯦ
ꯎ
ꯎꯝ ꯀꯔꯤ ꯌꯦꯟꯁꯥꯡ ꯆꯥꯕ꯭ꯔꯥ ꯉꯁꯥꯏ ꯃꯣꯔꯅꯤꯡꯗ ꯆꯥꯛꯆꯥꯥꯔꯤꯌꯦ
ꯍꯁ ꯑ
ꯆꯥꯛ ꯂꯥꯟꯕꯒꯤ ꯌꯥꯗ꯭ꯔꯦ ꯄꯨꯛꯁꯦ ꯒ꯭ꯔꯨꯝ ꯒ꯭ꯔꯨꯝ ꯇꯧꯋꯦ
ꯎꯝ ꯃꯣꯔꯅꯤꯡ ꯗ ꯑꯆꯁ
ꯎꯝ ꯅꯪꯁꯨ ꯆꯕ
ꯎꯁꯣꯏ ꯆꯥꯏ ꯎꯁ ꯑꯩꯒꯤ ꯃꯅꯥꯛꯇ ꯊꯕꯛ ꯀꯟꯅ ꯇꯧꯕ ꯃꯤ ꯂꯩꯌꯦ ꯌꯨꯝ ꯁꯥꯔꯒ ꯂꯩꯕ ꯑꯗꯨꯒꯕꯨ
ꯑꯗꯨꯒꯤꯅꯦ ꯇꯥꯛ ꯇꯥꯛ ꯇꯛ ꯇꯧꯕꯗꯣ ꯕꯦꯛꯒ꯭ꯔꯥꯎꯟ ꯐꯣꯟꯗ ꯌꯥꯝ ꯇꯥꯏꯌꯦꯕ ꯑꯗꯨꯒꯒꯤ ꯎꯝ
ꯑꯁ ꯌꯥꯗ꯭ꯔꯦ ꯌꯥꯥꯗꯒꯤ
ꯀꯥꯎ ꯀꯥꯎꯄ ꯃꯥꯗ
ꯑ
ꯈꯔ ꯃꯄꯥꯟꯗ ꯏꯁꯇꯣꯛꯀꯦꯔꯥ
ꯎꯝ ꯊꯕꯛ ꯇꯧ
ꯍꯜꯂꯣ ꯍꯜꯂꯣ ꯍꯜꯂꯣ